ꯇꯥꯕ꯭ꯔꯣ꯫
ꯇꯥꯏꯌꯦ ꯇꯥꯏꯌꯦ꯫
ꯑꯥ ꯅꯨꯡꯉꯥꯏꯔꯤꯕꯣ꯫
ꯎꯝ
ꯅꯨꯡꯉꯥꯏꯔꯤꯕ꯭ꯔꯣ꯫
ꯑ ꯍꯣꯏ ꯍꯣꯏ ꯅꯨꯡꯉꯥꯏꯔꯤ ꯌꯥꯏ ꯅꯪꯗꯤ
ꯑꯩꯈꯣꯏꯁꯨ ꯅꯨꯡꯉꯥꯏꯔꯤ ꯌꯥꯝ ꯅꯨꯡꯉꯥꯏ꯫ ꯆꯥꯗ꯭ꯔꯤ ꯅꯣꯏ ꯆꯥꯔꯕꯣ꯫
ꯑꯁ ꯐꯃꯨꯡꯗ ꯂꯩꯔꯤꯑꯦ ꯊꯣꯡꯕ ꯐꯥꯎ ꯍꯧꯗ꯭ꯔꯤ꯫
ꯑꯣ ꯀꯩꯏ ꯌꯦꯟꯁꯥꯡ ꯊꯣꯡꯗꯣꯏꯅꯣ꯫
ꯑꯁ ꯈꯪꯗꯦ ꯑꯗꯨꯗꯤ
ꯉꯔꯥꯡ ꯕꯣꯜ ꯌꯦꯡꯕꯣ꯫
ꯀꯩꯑꯕꯥ
ꯉꯔꯥꯡ ꯕꯣꯜ ꯌꯦꯡꯕ꯭ꯔꯣꯕ꯫
ꯑꯥ ꯉꯔꯥꯡꯐꯥꯎ ꯌꯦꯡꯉꯤ ꯁꯄꯦꯟ ꯁꯨꯄꯣꯔꯠ ꯇꯧꯋꯦ ꯑꯗꯨꯒ ꯉꯝꯃꯦ ꯅꯨꯡ ꯅꯨꯡꯉꯥꯏ ꯅꯨꯡꯉꯥꯏꯕꯅ ꯅꯣꯏꯗꯤ ꯄꯣꯔꯇꯨꯒꯜ ꯐꯦꯟꯁ ꯂꯣ꯫
ꯑꯁ ꯊꯝꯃ‌ꯣꯁꯤꯗ ꯊꯝꯃ‌ꯣꯁꯤꯗ
ꯔꯣꯅꯥꯜꯗꯣ ꯐꯦꯟꯁ ꯃꯥꯜꯂꯦ ꯅꯪꯁꯦ꯫
ꯎꯝ ꯍꯣꯏ ꯆꯨꯝꯃꯦ꯫
ꯉꯥꯂꯤꯅꯗꯨ ꯍꯧꯒꯠꯄꯗꯨꯗꯤ꯫
ꯑꯥ ꯃꯣꯔꯅꯤꯡ ꯃꯣꯔꯅꯤꯡꯒꯤ ꯃꯦꯠꯁꯤ ꯌꯦꯡꯗ꯭ꯔꯣ꯫
ꯑꯁ ꯑꯗꯨꯗꯤ ꯉꯝꯗ꯭ꯔꯦ꯫
ꯑꯩꯈꯣꯏꯁꯨ ꯊꯦꯡꯅ ꯍꯧꯒꯠꯄꯒꯤ ꯄꯨꯡ ꯐꯥꯏꯚ ꯊꯥꯔꯇꯤꯗ ꯅꯠꯇ꯭ꯔꯣ꯫ ꯃꯣꯏꯒꯤ ꯃꯦꯠꯁꯇꯣ ꯑꯩꯈꯣꯏꯅ ꯈꯟꯕꯀꯣ ꯁꯤꯛꯁ ꯊꯥꯔꯇꯤꯗꯅꯦꯅ ꯑꯗꯨꯒ ꯑꯩꯈꯣꯏ ꯊꯦꯡꯅ ꯍꯧꯒꯠꯂꯤ ꯄꯨꯡ ꯁꯕꯦꯟ ꯑꯗꯨꯋꯥꯏꯗ ꯍꯧꯒꯠꯂꯤꯕ ꯑꯗꯨꯅ ꯃ‌ꯦ ꯃꯦꯠ ꯇ꯭ꯋꯦꯟꯇꯤ ꯈꯛꯀꯨꯝ ꯈꯛꯇ ꯌꯦꯡꯉꯒ ꯂꯣꯏꯔ‌ꯦ ꯕꯦꯜꯖꯤꯌꯝ ꯉꯝꯈ꯭ꯔꯦ꯫
ꯑꯣ ꯑꯆꯥ ꯑꯆꯥ ꯑꯆꯥ ꯀꯣꯜ ꯀꯌꯥꯅ ꯉꯝꯕ꯭ꯔꯣ ꯕ‌ꯦꯜꯖꯤꯌꯝ꯫
ꯑꯃꯒ ꯃꯔꯤ ꯕꯦꯜꯖꯤꯌꯝ ꯃꯔꯤ ꯑꯗꯨꯒ ꯌꯨ ꯑꯦꯁ ꯑꯦꯅ ꯑꯃ
ꯌꯥ ꯌꯥꯏ ꯌꯥꯏ
ꯍꯔꯥꯎꯔꯕꯅꯤꯅꯦꯀꯣ ꯉꯔꯥꯡꯒꯤ ꯀꯩꯅꯣꯅ ꯉꯝꯗ
ꯑ ꯁ꯭ꯄꯦꯟ ꯉꯝꯕꯗꯀꯣ
ꯑꯩꯈꯣꯏꯗꯤ ꯇꯥꯕ꯭ꯔ‌ꯣ
ꯀꯥꯏꯕ
ꯑꯥ ꯑꯩꯈꯣꯏꯒꯤꯗꯤ ꯇꯥꯟꯖꯥꯗ ꯃꯩ ꯃꯨꯠꯂꯦ ꯃꯌꯥꯏ ꯃꯌꯥꯏꯗ
ꯑꯣ
ꯑ ꯃꯩ ꯉꯥꯏꯔꯤꯉꯩꯗ
ꯑꯣ ꯑꯣ ꯑꯣ ꯑꯩꯈꯣꯏ ꯑꯩꯈꯣꯏ ꯁꯨꯅꯦ ꯑ ꯉꯔꯥꯡ ꯃꯥꯏ ꯂꯥꯛꯇꯦꯕꯀꯣ ꯑꯗꯨꯁꯨ ꯁꯣꯂꯥꯔꯗ ꯑꯗꯨꯝ ꯌꯦꯡꯉꯦ
ꯈ‌ꯣꯏꯒꯤꯗꯤ ꯃꯩ ꯂꯥꯛꯇ‍꯭ꯔꯗꯤ ꯋꯥꯏꯐꯥꯏ ꯇꯠꯂꯦꯕ ꯑꯗꯨꯝ
ꯑꯥ ꯑꯥ ꯗꯨꯅꯤ ꯗꯨꯅꯤ ꯎꯝ
ꯎꯝ
ꯋꯥꯏꯐꯥꯏ ꯅꯠꯇ꯭ꯔꯗꯤ ꯅꯦꯠꯁꯨ ꯐꯠꯇꯦꯅ
ꯍꯣꯏ ꯍꯣꯏ
ꯅ
ꯍꯟꯗꯛꯇꯤ ꯑꯁ ꯋꯥꯔꯜ ꯀꯞ ꯌ‌ꯦꯡꯕꯅꯦ ꯀꯔꯤ ꯀꯔꯥꯔ ꯈꯪꯗ꯭ꯔꯦ ꯐꯖꯅ ꯇꯨꯝꯗ꯭ꯔꯦ
ꯑꯥ ꯑꯗꯨꯅꯦ ꯉꯁꯤꯁꯨ ꯅꯥꯏꯟ ꯊꯥꯔꯇꯤꯗ ꯂꯩꯌꯦ ꯍꯥꯏꯈꯤꯗꯥꯏꯅꯦ
ꯍ‌ꯣꯏ ꯉꯁꯤ ꯃꯦꯁꯤꯒꯤ
ꯑ ꯃ‌ꯦ ꯑꯔꯖꯦꯟꯇꯤꯅꯥꯒ ꯀꯅꯥꯅꯣ
ꯎꯝ ꯏꯖꯤꯞ
ꯏꯖꯤꯞ ꯑꯣ ꯑꯣ
ꯎꯝ
ꯑꯥꯔꯖꯦꯟꯇꯤꯅꯥ ꯉꯝꯃꯅꯤꯗ
ꯍꯣꯏ ꯐꯨꯠꯕꯣꯜꯁꯦ ꯈꯪꯗ꯭ꯔꯦ ꯑꯗꯨꯕꯨ ꯍꯥꯏꯕ ꯉꯝꯒꯟꯗꯦ
ꯑ ꯑꯗꯨꯏꯁꯨ
ꯎꯝ ꯍꯣꯏ ꯉꯝꯗꯤ ꯉꯝꯅꯤꯗ
ꯀꯗꯥꯏ ꯆꯠꯇꯣꯏꯅꯣ ꯉꯁꯤꯗꯤ
ꯑꯁ ꯀꯗꯥꯏ ꯆꯠꯅꯤ ꯑꯗꯨꯝ ꯌꯨꯝꯗ ꯂꯩꯅꯤꯗ
ꯑꯣ ꯌꯨꯝꯗ ꯍꯥꯏ ꯗꯤ ꯑ ꯎꯪ ꯎꯪ ꯏꯝꯐꯥꯜꯗꯔꯣ
ꯑꯥ ꯅꯠꯇꯦ ꯅꯠꯇꯦ ꯑꯩ ꯀꯩꯅꯣꯗ ꯂꯩꯌꯦ ꯁꯤꯂꯣꯡꯗ ꯂꯩꯌꯦ
ꯑꯣ ꯑꯣ ꯑꯣ ꯀꯣꯂꯦꯖ ꯆꯠꯄ꯭ꯔꯣ
ꯂꯥꯏꯔꯤꯛ ꯇꯝꯕ ꯂꯣꯏꯔꯦ
ꯑꯣ ꯑꯣ ꯑꯣ ꯑꯣ
ꯅꯪꯗꯤ
ꯑꯩꯈꯣꯏ ꯍꯧꯖꯤꯛ ꯕꯤ ꯑꯦꯁ ꯁꯤ ꯇꯝꯃꯒ ꯂꯩ ꯑꯩ
ꯎꯝ ꯑꯗꯨꯗꯤ ꯁꯦꯃꯤꯁꯇꯔ ꯀꯌꯥ ꯑꯣꯏꯕ꯭ꯔꯣ
ꯁꯦꯃꯤꯁꯇꯔ ꯁꯤꯛꯁ ꯁꯦꯃꯤꯁꯇꯔꯒꯤ ꯑꯦꯛꯖꯥꯝ ꯊꯥ ꯂꯩꯔꯒꯅꯦ ꯍꯧꯖꯤꯛ
ꯑꯥ
ꯑ ꯁꯝꯃꯔ ꯕ꯭ꯔꯦꯛ ꯂꯥꯛꯄ
ꯑꯠꯆꯥ ꯆꯥ
ꯐꯣꯔꯠ ꯏꯌꯥꯔ ꯀꯣꯝꯒ ꯍꯧꯔꯅꯤ ꯖꯨꯂꯥꯏ ꯂꯥꯁ ꯋꯤꯛ ꯑꯗꯨꯋꯥꯏꯗ
ꯑꯗꯨꯗꯤ ꯅꯪꯁꯤ ꯇ꯭ꯋꯦꯟꯇꯤ ꯋꯥꯟꯒꯨꯝꯕ ꯑꯣꯏꯔꯝꯅꯤꯀꯣ ꯇ꯭ꯋꯦꯟꯇꯤ ꯇꯨ
ꯀꯩ ꯍꯥꯏꯕ
ꯇ꯭ꯋꯦꯟꯇꯤ ꯋꯥꯟ ꯇ꯭ꯋꯦꯟꯇꯤ ꯇꯨꯒꯨꯝꯕ ꯑꯣꯏꯔꯝꯅꯤꯕ
ꯑꯥ ꯍꯣꯏ ꯍꯣꯏ ꯆꯨꯝꯃꯤ ꯆꯨꯝꯃꯤ ꯑꯥ
ꯅꯪꯒꯤ ꯆꯍꯤꯗꯨ ꯀꯣ
ꯑꯥ ꯍꯣꯏ ꯍꯣꯏ ꯎꯝ ꯅꯪꯅ ꯑꯩꯈꯣꯏꯒꯤ ꯁꯤꯅꯤꯌꯔ
ꯍꯣꯏ ꯅꯪꯁꯨ ꯈꯣꯠꯄ ꯌꯦꯡꯉꯣ ꯑꯩꯅ ꯑꯩꯒꯤ ꯀꯩꯅꯣꯗꯣ ꯇ꯭ꯋꯦꯟꯇꯤ ꯇ꯭ꯋꯦꯟꯇꯤ ꯊ꯭ꯔꯤꯗ ꯂꯣꯏꯕꯅꯦ
ꯑꯣ ꯇ꯭ꯋꯦꯟꯇꯤ ꯇ꯭ꯋꯦꯟꯇꯤ ꯊ꯭ꯔꯤꯗ
ꯑꯍꯣꯏ ꯃꯥꯁꯇꯔ ꯃꯥꯁꯇꯔ
ꯑꯣ ꯃꯥꯁꯇꯔ ꯑꯣ ꯈꯔ ꯑꯦꯗꯚꯥꯟꯁ ꯑꯣꯏꯈ꯭ꯔꯦ ꯅꯪꯅ
ꯀꯌꯥꯝ ꯑꯣꯏꯔꯝꯗꯧ ꯃꯥꯜꯂꯦ ꯆꯍꯤ
ꯑꯥ ꯑ ꯇ꯭ꯋꯦꯟꯇꯤ ꯐꯥꯏꯚ
ꯎꯝ ꯆꯨꯝꯒꯦ ꯇꯧꯋꯦ ꯑꯗꯨꯒꯤ ꯑꯗꯨꯝ
ꯂꯤꯛꯄ꯭ꯔꯣ ꯑꯗꯒꯤ ꯂꯤꯛꯄ꯭ꯔꯥ ꯅꯠꯇ꯭ꯔꯒ ꯌꯥꯝꯕ꯭ꯔꯣ
ꯑ ꯑꯗꯨꯗꯒꯤ ꯍꯦꯜꯂꯦ
ꯍꯦꯜꯂꯤ ꯍꯥꯏꯔꯣ ꯇ꯭ꯋꯦꯟꯇꯤ ꯁꯤꯛꯁ ꯑ
ꯑꯗꯨꯗꯤ
ꯍꯌꯦꯡꯁꯨ ꯕꯣꯜ ꯉꯁꯤꯁꯨ ꯕꯣꯜ ꯌꯦꯡꯒꯗ꯭ꯔꯣ ꯅꯣꯏ
ꯑꯁ ꯍꯌꯦꯡꯅꯤꯗ ꯌꯦꯡꯅꯤꯗ ꯕꯣꯜꯗꯤ
ꯀꯩꯅꯣ ꯑ ꯀ꯭ꯔꯤꯗꯧꯅꯤ ꯉꯁꯤꯗꯤ
ꯉꯁꯤꯗꯤ ꯀꯩꯁꯨ ꯇꯧꯔꯣꯏ ꯌꯨꯝꯗ ꯑꯗꯨꯝ ꯂꯩꯔꯅꯤ ꯀꯣꯜ ꯇꯧꯔꯅꯤ ꯅꯪꯗꯤ
ꯎꯝ ꯑꯩꯁꯨ ꯑꯗꯨꯝ ꯂꯩꯥꯅꯤꯗ
ꯑꯣ ꯅꯪ ꯁꯤꯂꯣꯡꯗ ꯁꯤꯂꯣꯡꯗ ꯑꯗꯨꯝ ꯑ ꯑ ꯕꯦꯆꯤꯂꯔ ꯇꯧꯕ꯭ꯔꯥ ꯅꯠꯇ꯭ꯔꯒ ꯑꯇꯣꯞꯄꯗ ꯇꯧꯕ꯭ꯔꯣ
ꯑ ꯑꯩ ꯀꯩꯅꯣꯗ ꯇꯧꯋꯦ ꯎꯝ ꯀꯩꯅꯣꯒꯤ ꯃꯊꯛꯇ ꯁꯦꯅꯥꯞꯇꯤ ꯃꯊꯛꯇ ꯀꯣꯂꯦꯖ ꯈꯔ ꯃꯤꯡ ꯆꯠꯄ ꯂꯩꯕꯅꯤ
ꯑꯣ ꯑꯩꯗꯤ ꯈꯪꯍꯧꯗ꯭ꯔꯦ
ꯎꯝ ꯗꯣꯟꯕꯣꯁꯀꯣꯗꯀꯣ
ꯑꯣ ꯑꯣ ꯑꯥ ꯃꯔꯝ ꯑꯣ ꯎ ꯑꯩꯈꯣꯏ ꯏꯃꯥꯟꯅꯕꯤ ꯃꯌꯥꯝꯁꯨ ꯃꯔꯥꯝꯗ ꯇꯝꯃꯒ ꯂꯩ ꯍꯧꯖꯤꯛ
ꯑꯣ ꯍ ꯍꯣꯏ ꯂꯩꯔꯝ ꯅꯗꯤ ꯑ
ꯎꯝ ꯑꯩꯒꯤ ꯕꯦꯛꯒ꯭ꯔꯥꯎꯟ ꯅꯣꯏꯁꯁꯦ ꯀꯟꯃꯟꯕ꯭ꯔꯣ
ꯎꯨꯝꯍꯨꯝ ꯑꯩꯗꯤ ꯇꯥꯗ
ꯑꯥ ꯅꯣꯡ ꯈꯔ ꯆꯨꯕꯒꯤ ꯑꯩ ꯑꯩ ꯈꯟꯕ ꯀꯟꯃꯟꯕ꯭ꯔꯅ
ꯀꯩꯗ ꯇꯥꯗ
ꯎꯝ ꯍꯣꯏ ꯚꯏꯗꯤ ꯅꯦꯠꯋꯥꯔꯛ ꯐꯠꯇꯦꯕꯀꯣ ꯑꯗꯨꯅ ꯑꯩꯈꯣꯏ ꯕꯔꯦꯟꯗꯥꯗ ꯅꯦꯠꯋꯥꯔꯛ ꯋꯥꯟ ꯄ꯭ꯂꯦꯁ ꯈꯛꯇ ꯂꯩꯕꯗꯨꯅ
ꯑꯣ ꯑꯆꯥ ꯑꯠꯆꯥ ꯅꯣꯡ ꯀꯟꯅꯣ ꯆꯨꯔꯤꯕꯣ
ꯑꯍꯥꯟ ꯀꯥꯟꯟꯅꯗꯤ ꯆꯨꯗꯦ ꯂꯤꯛ ꯂꯤꯛꯅ ꯆꯨꯏ
ꯎꯝ
ꯎꯝ
ꯅꯪꯗꯤ ꯀꯩꯅꯣꯒꯨꯝꯕꯗꯤ ꯀꯌꯥ ꯂꯩꯕ꯭ꯔꯣ
ꯀꯩ ꯍꯥꯏꯕ ꯑꯥ ꯑꯩꯈꯣꯏ ꯃꯉꯥ
ꯑꯣ ꯅꯪꯅ ꯃꯌꯥꯏ
ꯑꯩꯅ ꯂꯥꯁꯇ
ꯑꯣ ꯑꯣ ꯑꯣ ꯑꯣ ꯑꯣ ꯑꯣ ꯑꯗꯨꯗꯤ ꯅꯣꯏꯒꯤ ꯑꯣ ꯑꯩꯒꯤꯗꯤꯀꯣ
ꯎꯝ
ꯀꯔꯤ ꯃꯥꯜꯂꯦ ꯀꯝꯥꯏꯅ ꯃꯥꯜꯂꯦ
ꯈꯪꯗꯦ ꯀꯃꯥꯏꯅ ꯈꯪꯗꯣꯏꯅꯣ
ꯎꯝ ꯑ ꯑꯗꯨ ꯑꯗꯨꯝ ꯑꯅꯤ ꯑꯍꯨꯝ ꯑꫭꯏꯔꯁꯨ ꯑꯗꯨꯝ ꯍꯥꯏꯕ ꯌꯥꯏꯅ
ꯑ
ꯑꯩꯗꯤ ꯏꯊꯟꯗꯅꯦ
ꯑꯣ ꯑꯣꯀꯦ
ꯑꯧꯖꯤꯛꯇ ꯔꯦꯟꯗ ꯂꯩꯕ꯭ꯔꯅꯦ ꯅꯪ
ꯑꯩꯁꯤ ꯍꯣꯏ ꯑꯗꯨꯝ ꯏꯃꯥꯟꯅꯕ ꯈꯣꯏꯒꯤ ꯀꯩꯅꯣꯗ ꯂꯩꯌꯦ ꯌꯨꯝꯗꯀꯣ
ꯑꯣ ꯑꯣ
ꯑꯩꯅ ꯍꯥꯏꯒꯦ ꯅꯪ ꯑꯩ ꯀꯔꯤ ꯇꯧꯔꯝꯗꯧ ꯃꯥꯟꯕ꯭ꯔꫭ ꯚꯦꯀꯦꯁꯟ ꯂꯥꯛꯄꯅꯦ ꯍꯟꯗꯛꯁꯦ
ꯑꯣ ꯑꯣ ꯑꯣ ꯅꯪ ꯚꯦꯀꯦꯁꯟ ꯂꯥꯛꯄꯅꯦ ꯍꯥꯏꯔꯣ
ꯎꯝ ꯚꯦꯀꯦꯁꯟ ꯁ꯭ꯄꯦꯟ ꯇꯧꯔꯤꯡꯂꯕ
ꯑꯣ ꯌꯥꯝ ꯅꯨꯡꯉꯥꯏꯔꯦꯅꯦ ꯃꯤꯗꯤ
ꯎꯝ ꯑꯗꯨꯗꯤ ꯀꯔꯤ ꯇꯧ ꯀꯔꯤ ꯇꯧꯔꯝꯗꯧ ꯃꯥꯜꯂꯦ
ꯑꯩ ꯈꯪꯗꯦ ꯀꯔꯤ ꯇꯧꯔꯒ ꯂꯩꯕꯅꯣ
ꯅꯣꯏ ꯚꯦꯀꯦꯁꯟ ꯏꯁꯄꯦꯟ ꯇꯧꯕꯁꯨ ꯑ ꯕꯦꯀꯦ ꯅꯣꯏꯗꯤ ꯀꯩꯅꯣ ꯑꯣꯏꯔꯦ ꯍꯣꯏ ꯑꯗꯨꯝ ꯁꯥꯇ꯭ꯔꯥ ꯑꯣꯏꯔꯦꯕꯀꯣ
ꯑ
ꯑꯩꯁꯨ ꯅꯣꯏꯒꯨꯝꯅ ꯕꯦꯀꯦꯁꯟ ꯁ꯭ꯄꯦꯟ ꯇꯧꯕꯅꯦ
ꯑꯥ ꯍꯟꯗꯛꯇꯤ ꯑꯥ ꯍꯥꯏꯗꯤ ꯖꯣꯞ ꯇꯧꯕ꯭ꯔꯥ ꯅꯠꯇ꯭ꯔꯒ ꯑꯥ
ꯑꯣꯏꯕ ꯕꯦꯀꯦꯁꯟ ꯁ꯭ꯄꯦꯟ ꯇꯧꯔꯤꯕꯅꯦꯕ ꯑꯗꯣ
ꯑ
ꯀꯩꯅꯣ ꯇꯧꯕꯅꯦ ꯀꯩꯅꯣ ꯇꯧꯕꯅꯦ ꯑꯩ ꯒꯧꯍꯥꯇꯤꯗ ꯑꯣꯖꯥ ꯇꯧꯕꯀꯣ
ꯑꯣ ꯀꯣꯂꯦꯖꯗ
ꯑ ꯅꯠꯇꯦ ꯍꯥꯏ ꯁ꯭ꯀꯨꯜ ꯅꯦ ꯅꯦꯛꯁ ꯏꯌꯥꯔ ꯀꯣꯂꯦꯖ ꯏꯂꯦꯚꯦꯟ ꯇꯨꯌꯦꯜꯐ ꯍꯥꯞ ꯈ꯭ꯔꯅꯤ ꯍꯥꯏꯔꯤ
ꯀꯩꯕꯥ
ꯍꯟꯗꯛꯇꯤ ꯍꯥꯏ ꯁ꯭ꯀꯨꯜꯗ ꯇꯧꯔꯤ ꯑ ꯍꯟꯗꯛꯇꯤ ꯍꯥꯏ ꯁ꯭ꯀꯨꯜꯗꯨ ꯅꯧꯅ ꯂꯤꯡꯈꯠꯄꯀꯣ ꯃꯣꯏꯒꯤ
ꯎꯝ ꯎꯝ
ꯍꯥꯏꯁ ꯀꯨꯜ ꯂ ꯗꯨꯟ ꯅꯦꯛꯁ ꯏꯌꯥꯔ ꯇ꯭ꯔꯥꯒ ꯇꯨꯋꯦꯜꯐ ꯍꯥꯞꯀꯅꯤ ꯍꯥꯏꯔꯤꯌꯦ
ꯑꯣ ꯑꯣ ꯑꯣ ꯅꯨꯡꯉꯥꯏꯕ꯭ꯔꯥ ꯁ꯭ꯀꯨꯜꯗ ꯂꯩꯕ
ꯍ ꯑꯃꯔꯣꯝꯗ ꯅꯨꯡꯉꯥꯏꯌꯦ ꯑꯃꯔꯣꯝꯗꯤ ꯋꯥꯏ
ꯑꯥ ꯂꯦꯛꯆꯔ ꯇꯧꯕꯅꯤꯅꯀꯣ
ꯑꯣꯏ ꯍꯨ ꯍ
ꯀ꯭ꯂꯥꯁ ꯀꯩꯌꯥ ꯇꯝꯃꯤꯅꯣ ꯕ꯭ꯔꯗꯔ
ꯑꯥ
ꯄꯁ ꯑꯩꯗꯤ ꯎꯝ ꯀꯃꯥꯏꯅ ꯍꯥꯏꯗꯣꯏꯅꯣ ꯑ ꯑꯇꯛ ꯄ꯭ꯔꯥꯏ ꯍꯥꯏꯕ ꯎꯝ
ꯑꯣ ꯑꯣ ꯑꯩ ꯀꯩꯅꯣ ꯇꯨ ꯇꯨ ꯍꯨ ꯁ꯭ꯋꯥꯏꯐꯅ ꯀꯩꯅꯣ ꯇꯥꯛꯑꯦ ꯒ꯭ꯔꯃꯔ ꯐꯥꯏꯚ ꯇꯨ ꯇꯟꯅ ꯏꯪꯂꯤꯁ
ꯑꯣ ꯐꯥꯏꯚ ꯇꯨ ꯇꯦꯟꯅ ꯏꯪꯂꯤꯁ
ꯎꯝ
ꯑꯣ ꯀꯌꯥꯝ ꯋꯥꯔꯝꯃꯅꯤ ꯑꯗꯨꯗꯤ ꯍꯥꯏꯗꯤ ꯅꯪ ꯀ꯭ꯂꯥꯁ ꯃꯌꯥꯝ ꯂꯧꯋꯦꯅ ꯑꯗꯨꯅ
ꯍꯍꯣꯏ ꯌꯥꯝ ꯑꯣ ꯑꯗꯨ ꯑꯁ ꯑꯗꯨꯃꯛꯇ ꯅꯠꯇꯦ ꯀꯩꯅꯣꯁꯨ ꯂꯧꯕꯅꯦ ꯑꯣ ꯃꯣꯣꯔꯦꯜ ꯁꯥꯏꯟꯁꯀ ꯭ꯔꯝꯔ ꯀꯒ꯭ꯔꯝꯔ ꯍꯥꯏ ꯀꯝꯄꯌꯨꯇꯔ
ꯑ ꯁꯞꯖꯦꯛ ꯃꯔꯤ
ꯍꯣꯏ
ꯑꯁ ꯌꯥꯝ ꯋꯥꯔꯝꯃꯅꯤ ꯑꯗꯨꯗꯤ ꯅꯨꯃꯤꯠ ꯑꯃꯗ ꯄꯤꯔꯌꯠ ꯀꯌꯥꯅꯣ ꯅꯪꯒꯤ
ꯑꯩꯈꯣꯏꯒꯤ ꯇꯔꯨꯛꯅ
ꯑꯣ ꯏꯌꯥ ꯌꯥꯝꯃꯦꯍꯦ ꯍꯥꯏꯗꯤ ꯅꯪ ꯅꯪꯒꯤ ꯅꯪ ꯀ꯭ꯂꯥꯁ ꯂꯧꯕ ꯍꯥꯏꯕ ꯃꯁꯤꯡꯗꯣ
ꯑꯣ ꯑꯣꯃꯤ ꯃꯗ ꯃꯉꯥꯒꯨꯝꯕ ꯑꯣꯏꯕ ꯂꯩꯦ ꯃꯔꯤꯗꯤ ꯑꯩ ꯈꯪꯍꯧꯗ꯭ꯔꯦ ꯑꯗꯨꯕꯨ
ꯐꯨꯜ ꯑꯣꯏꯕ ꯃꯇꯝꯁꯨ ꯌꯥꯎꯋꯦ ꯃꯔꯛꯇꯨꯗꯤ
ꯑꯣ ꯋꯥ ꯌꯥꯝ ꯉꯥꯡꯉꯗꯤ ꯀꯩꯅꯣ ꯀꯣꯛꯁꯨ ꯆꯤꯛꯄꯒꯨꯝ ꯇꯧꯕꯅꯤ
ꯍꯣꯏ ꯍꯣꯏ ꯆꯠꯃꯦ ꯆꯃꯦ
ꯎꯝ ꯌꯥꯝ ꯋꯥꯔꯝꯃꯅꯤ ꯑꯗꯨꯗꯤ ꯄꯦꯔꯦꯠ ꯇꯔꯨꯛꯇ ꯅꯪꯒꯤ ꯄꯦꯔꯦꯠ ꯃꯉꯥ ꯂꯩꯔꯗꯤ
ꯎꯝ ꯑ ꯄꯥꯏ ꯂꯩꯦꯇꯣꯏꯅꯦ ꯑꯗꯨꯕꯨ ꯅꯧꯅ ꯀꯩꯅꯣ ꯇꯧꯕꯅꯤꯅꯀꯣ ꯃꯣꯏ ꯁ꯭ꯀꯨꯜꯗ ꯑꯣꯖꯥꯁꯨ ꯌꯥꯝꯗ꯭ꯔꯤꯕ ꯑꯗꯨꯕꯨ ꯁꯥꯇ꯭ꯔꯥꯁꯨ ꯌꯥꯝꯗ꯭ꯔꯤꯗꯣ
ꯂꯦꯛꯑꯦ ꯍꯥꯏꯔꯣ
ꯍ
ꯑꯣ ꯑꯣ ꯄ꯭ꯔꯥꯏꯚꯦꯠ ꯁ꯭ꯀꯨꯜꯣ
ꯍꯣꯏ ꯍꯣꯏ ꯃꯥꯣꯏꯅꯦ
ꯑꯣ ꯑꯣ
ꯀꯩꯅꯣꯗꯤ ꯐꯪꯕ ꯉꯝꯗꯣꯏꯅꯦ ꯒꯣꯔꯃꯦꯟꯒꯤꯗꯤ
ꯑꯣ ꯑꯗꯨꯅꯦ ꯑꯦꯛꯖꯥꯝ ꯀꯔꯤ ꯀꯔꯥ ꯃꯌꯥꯝ ꯊꯥꯒꯗꯧ ꯂꯩꯌꯦꯅ ꯅꯣꯏ ꯍꯧꯒꯠꯇ꯭ꯔꯤꯕꯣ
ꯑꯗꯨꯝ ꯀꯩꯅꯣꯗ ꯂꯩꯌꯦ ꯑꯗꯥ ꯀꯩꯅꯣ ꯇꯥꯛꯄ ꯃꯇꯝꯗꯨ ꯉꯟ ꯉꯟꯅ ꯍꯧꯒꯠꯄ ꯑꯗꯨꯒꯤ ꯈꯪꯗꯦꯅꯦ ꯍꯦꯟꯅꯁꯨ ꯇꯨꯝꯕ ꯌꯥꯗ꯭ꯔꯦ
ꯑꯣ
ꯑꯗꯨꯝ ꯃꯤꯀꯞ ꯊꯣꯛꯂꯛꯑꯦ
ꯑꯥ ꯑ ꯉꯁꯤꯗꯤ ꯑꯗꯨꯝ ꯐ꯭ꯔꯤ ꯂꯩꯔꯅꯤ ꯍꯥꯏꯔꯣ
ꯍꯣꯏ ꯉꯁꯤ ꯉꯛꯇ ꯅꯠꯇ꯭ꯔꯦ ꯑꯗꯨꯝ ꯋꯥꯟ ꯃꯟꯗꯤ